ꯍꯥ
ꯍꯥꯎ
ꯃꯅ ꯀ ꯍꯜꯂꯣ
ꯎꯝ ꯆꯥꯛ ꯆꯥꯔꯕꯣ
ꯆꯥꯔꯦ ꯊꯗ ꯊꯛꯄꯗ ꯉꯥꯏ
ꯀꯩ ꯃꯊꯦꯜ ꯆꯥꯔꯕ
ꯉꯁꯤꯗꯤ ꯌꯦꯟ ꯊꯣꯡꯕꯒ ꯏꯔꯣꯝꯕ ꯑꯃꯒ ꯄꯤꯔꯦ ꯑꯗꯩꯨꯝ ꯑꯩꯒꯤ ꯍꯦꯛ ꯃꯃꯥꯡꯗ ꯂꯩꯕ ꯏꯃꯥꯟꯅꯅꯕꯗꯨ ꯑꯗꯨꯗ ꯁꯤꯡꯖꯨ ꯄꯤꯔꯛꯑꯦ ꯑꯗ ꯆꯥꯏ
ꯎꯝ
ꯅꯪꯗꯤ
ꯑꯩꯅ ꯁꯣꯏꯖꯤꯟꯒ ꯑꯂꯨꯒ ꯀꯥꯡꯉꯣ ꯉꯧꯔꯒ ꯆꯥꯔꯦ
ꯎꯝ ꯍꯥꯎꯕꯅꯤꯅꯦ ꯃꯪꯒꯟ ꯊꯥꯛꯄ ꯍꯥꯎꯗꯥꯏꯅꯦ
ꯍꯥꯎꯕꯅꯦ ꯑꯩꯗꯤ ꯑꯃꯨꯛꯨ ꯆꯥꯗ꯭ꯔꯦ
ꯆꯥꯈ꯭ꯔꯦ ꯑꯗꯨꯗꯤ ꯑꯩꯈꯣꯏ ꯀꯦꯟꯇꯤꯟꯗ
ꯑꯗꯨꯒꯤ ꯈꯨꯡꯎꯧꯗꯨ ꯅꯠꯇꯦ
ꯑꯥ
ꯀꯪꯅ ꯉꯧꯕꯅꯦ ꯑꯗꯨꯗꯤ ꯀꯪꯗꯦ ꯀꯪꯉꯧ ꯑꯇꯩꯒꯤ ꯑꯗꯨꯃꯥꯏꯅ
ꯍꯥꯎꯔꯥ
ꯑꯥꯎ
ꯎꯝ ꯅ ꯀꯦ ꯌꯥꯝ ꯄꯥꯔꯒꯦ
ꯄꯥꯔꯗꯤ ꯄꯥꯔꯦ ꯂꯣꯏꯗꯤ ꯂꯨꯁꯨꯡꯑꯣꯣꯏ ꯂꯣꯏꯗꯦ
ꯑꯅꯧꯕꯒꯤ ꯂꯣꯏꯗ꯭ꯔꯤꯕ
ꯂꯣꯏꯗ꯭ꯔꯤ
ꯑꯁ ꯅ ꯍꯧꯖꯤꯛꯐꯥꯎ ꯂꯣꯏꯗ꯭ꯔꯗꯤ ꯑꯩꯗꯤ ꯀꯃꯥꯏꯅ ꯇꯧꯗꯣꯏꯕ
ꯑꯦ ꯅꯪꯁꯨ ꯑꯔꯤꯕ ꯄꯥꯏꯗꯨꯗꯤ ꯑꯩ ꯑꯔꯤꯕ ꯑꯝꯇ ꯄꯥꯗ꯭ꯔꯤꯕꯅꯦ
ꯑꯁ ꯑꯩ ꯁꯨꯝ ꯀꯣꯛ ꯆꯥꯈꯠꯂꯛꯀꯗꯧꯔꯦ ꯅꯠꯇꯦ ꯅꯪ ꯑꯔꯤꯕꯗꯨꯣ ꯑꯅꯧꯕꯗꯨꯣ ꯀꯨꯏꯔꯗꯥꯏꯅ ꯄꯥꯔꯛꯏꯗꯣ
ꯄꯥꯔꯛꯦ ꯍꯟꯖꯤꯟꯕꯁꯨ ꯌꯥꯎꯋꯦꯍꯦ ꯍꯥꯏꯗꯤ ꯅꯤꯡꯁꯤꯡꯅꯕ ꯈꯨꯄꯥꯅꯦ ꯄꯥꯔꯤꯁꯦ ꯖꯔ ꯖꯔ ꯄꯥꯕꯗꯣ ꯅꯠꯇꯕ ꯄꯥꯟ ꯄ ꯏ ꯉꯗꯤ
ꯑꯩ ꯈ ꯌꯥꯝ ꯁꯥꯔꯛꯄꯅꯦ ꯑꯗꯨꯒꯤ ꯈꯟꯕꯗ ꯌꯥꯝ ꯌꯥꯝꯕ꯭ꯔꯣ ꯑꯅꯧꯕꯩꯗꯣ
ꯈꯪꯗꯦꯗ ꯌꯥꯝꯃꯤꯔꯥ ꯌꯥꯝꯗ꯭ꯔꯤꯔꯥ ꯁꯨꯡꯂꯣꯏꯗꯤ ꯂꯣꯏꯗ꯭ꯔꯦ ꯑꯩꯅꯒ ꯈꯔ ꯇꯟꯕꯒ
ꯉꯁꯤ ꯂꯣꯏꯁꯤꯟꯗꯣꯏꯔꯣ ꯍꯌꯦꯡꯅ ꯑꯔꯤꯕꯒ ꯃꯌꯥꯏꯒ ꯄꯥꯗꯣꯏꯔꯥ
ꯂꯣꯏꯗꯤ ꯂꯣꯏꯗꯣꯔꯦ ꯁꯤ ꯂꯣꯏꯔꯒ ꯑꯔꯤꯕꯒꯤ ꯈꯔ ꯄꯥꯔꯝꯅꯤ ꯑꯗꯨꯒ ꯍꯌꯦꯡ ꯃꯌꯥꯏ ꯄꯥꯈꯤꯗꯧꯕꯅꯦ ꯑꯔꯤꯕꯗꯤ ꯍꯥꯟꯅ ꯄꯥꯈꯤꯕꯅꯤꯅ ꯂꯥꯏꯔꯝꯒꯗ꯭ꯔꯅ ꯀꯧꯕ ꯀꯧꯕ ꯌꯦꯡꯒꯦ ꯇꯧꯕꯅꯤ ꯏꯟꯇꯔꯅꯦꯜꯗꯁꯨ ꯌꯦꯡꯈ꯭ꯔꯦꯗꯅ
ꯎꯝ ꯑꯩ ꯂꯣꯏ ꯀꯥꯎꯈ꯭ꯔꯦ ꯑꯗꯨ ꯀꯧꯇꯝꯇ ꯂꯩꯇ꯭ꯔꯦ
ꯈꯪꯍꯟ ꯅꯤꯡꯁꯤꯡꯉꯤ ꯑꯦꯁꯥꯏꯟꯃꯦꯟꯗꯨꯁꯨ ꯍꯪꯈꯤꯕꯅꯤꯅ ꯑꯩꯈꯣꯏꯒꯤꯗꯤꯗꯤ
ꯑꯁ ꯑ ꯑꯁ ꯑꯩ ꯀꯃꯥꯏꯅ ꯇꯧꯗꯣꯏꯅꯣ ꯃꯊꯥ ꯁꯣꯝ ꯁꯨꯝ ꯁꯥꯒꯠꯂꯛꯑꯦ
ꯍꯌꯦꯡ ꯀꯥꯡꯈꯣꯏ ꯆꯠꯂꯣꯏꯗ꯭ꯔꯣ
ꯆꯜꯂꯔꯣꯏ ꯀꯩꯅꯣ ꯑꯅꯧꯕꯁꯨ ꯑꯝꯇ ꯄꯥꯗ꯭ꯔꯤ ꯃꯌꯥꯏꯁꯨ ꯑꯝꯇ ꯄꯥꯗ꯭ꯔꯤ ꯑꯩ ꯗꯤꯁꯀꯣꯠ ꯇꯧꯔꯅꯤ ꯑꯁ ꯑꯁ ꯊꯥꯕꯜꯗꯨꯝ ꯆꯣꯡꯉꯨꯁꯨꯔꯣ ꯈꯪꯗꯦ ꯀꯥ ꯃꯅꯨꯡꯁꯤꯗꯤ ꯏꯊꯟꯇ
ꯁꯨꯡꯄꯣ
ꯁꯗꯤ ꯀꯃꯥꯏꯅ ꯇꯧꯅꯤ ꯅꯪ ꯅꯄꯥ ꯍꯥꯏꯗꯣ ꯎꯕꯗ ꯑꯩ ꯁꯨꯡ ꯅꯪ ꯅꯪꯉꯔꯣꯏ ꯁꯤꯅꯤ ꯑꯩ ꯂꯩꯈ꯭ꯔꯦ
ꯑꯦ ꯑꯩ ꯂꯦꯞꯇꯕꯤ ꯄꯥꯕꯗꯨ ꯅꯠꯇꯅ ꯐꯣꯟ ꯑꯃꯨꯛ ꯄꯥꯏ ꯃꯛꯇꯨꯝ ꯇꯧ ꯂꯩꯖꯗꯤ
ꯉꯁꯥꯏ ꯀꯩꯅꯣꯗꯣ ꯑꯅꯨꯗꯣ
ꯎꯝ
ꯑꯩꯈꯣꯏ ꯁꯤꯗ ꯑꯩꯈꯣꯏ ꯁꯣꯝꯗ ꯂꯥꯛꯑꯦꯗ ꯍꯏꯗ ꯑꯗ ꯐꯣꯟ ꯋꯥꯔꯤꯁꯤꯅ ꯆꯤꯛꯊꯈꯤꯕꯁꯤꯅ ꯆꯤꯛꯊꯈꯤꯕꯁꯤꯅ ꯑꯁꯣꯝ ꯅꯥꯀꯟꯗ ꯃꯃꯥꯟꯅꯕꯤꯅꯦꯕꯨꯗꯤ ꯍꯥꯏꯏ ꯑꯗꯨ ꯈꯪꯗꯦ ꯂꯥꯝꯃꯦ ꯃꯣꯏ ꯂꯥꯑꯃꯦ ꯑꯩꯅ ꯏꯁꯇꯦꯕꯜꯗ ꯂꯦꯛ ꯄꯥꯏꯉꯩꯗ ꯑꯁꯣꯝꯒꯤ ꯊꯣꯡꯅꯥꯎꯒꯤꯗꯣ ꯑꯗꯨꯗꯒꯤ ꯑꯩ ꯃꯤꯡ ꯀꯧꯔꯛꯏꯦ ꯑꯩꯗꯤ ꯁ꯭ꯋꯥꯏ ꯂꯥꯎꯗ ꯈꯪꯉꯨꯔꯤꯅꯤ ꯈꯪꯉꯕ ꯃꯤꯂꯣꯟꯅ ꯀꯧꯔꯛꯏꯕ ꯈꯨꯀꯧꯗꯨꯁꯨ ꯉꯥꯏꯍꯥꯛꯇꯪꯗꯨꯗ ꯀꯣꯛꯇꯣ ꯋꯥꯡꯈꯠꯂ ꯂꯩꯔꯤꯉꯥꯏꯗꯨꯗ
ꯄꯋꯪ ꯁꯥꯏꯔꯒ
ꯑꯁ ꯑꯩꯗꯤ ꯀꯣꯛꯇꯣ ꯂꯧꯈꯠꯍꯜꯂꯦ ꯁꯨꯡꯆꯪ ꯆꯪꯗꯕꯤ ꯄꯥꯕ ꯌꯥꯗꯕꯤ ꯇꯧꯋꯦ ꯍꯥꯏꯕ
ꯑꯩꯁꯨ ꯑꯃꯨꯛ ꯇꯧꯋꯦ ꯑꯃꯨꯛ ꯏꯪꯊꯍꯜꯂꯦ ꯏꯪꯊꯍꯜꯂ ꯄꯥꯔꯦ
ꯑꯗꯣ ꯅꯪꯗꯤꯪ ꯀꯌꯥꯝ ꯃꯤ ꯃꯤꯅꯤꯠ ꯀꯌꯥ ꯏꯪꯊꯍꯜꯂꯤꯅꯣ
ꯈꯪꯗ ꯁꯨꯝ ꯋꯥꯈꯟꯗ ꯀꯔꯤ ꯂꯣꯏꯔꯅꯤꯗ ꯂꯣꯏꯔꯅꯤꯗ ꯈꯜꯂꯒ ꯏꯪꯊꯍꯟꯕꯗꯣ ꯁꯤꯁꯨ ꯄꯥꯗꯦ ꯁꯤꯁꯨ ꯄꯥꯗꯦꯅ ꯁꯨꯝ ꯈꯟꯖꯤꯜꯂꯦ ꯍꯥꯏꯔꯗꯤ
ꯃꯤꯒꯤ
ꯅꯪꯅꯤ ꯅꯪꯅꯤꯅ ꯈꯜꯂꯒ ꯑꯗꯨꯝ ꯄꯥꯔꯤ
ꯑꯗꯨ ꯑꯃ ꯑꯔꯤꯕꯒꯤꯁꯨ ꯀꯩꯅꯣ ꯑꯉꯟꯕ ꯑꯔꯤꯕ ꯇ ꯑꯉꯟꯕ ꯀꯩꯅꯣꯗꯤ ꯑꯔꯤꯕꯒꯤꯗꯤ ꯃꯇꯝ ꯈꯥꯏꯕ ꯈꯣꯠꯈꯥꯏꯗꯣ ꯂꯣꯟ ꯑꯃꯝꯗ ꯈꯥꯏꯗꯅ
ꯎꯝ ꯀꯕꯦ
ꯑꯔꯤꯕꯩ ꯃꯑꯣꯡ ꯂꯣꯟꯗ
ꯑꯥ
ꯑꯗꯨꯗꯨꯁꯨ ꯍꯥꯞ ꯍꯥꯞꯇꯔꯛꯏꯕꯗ
ꯍꯪꯛ ꯀꯣꯏꯁꯟꯗ ꯍꯪꯉꯛꯑꯗꯤ ꯍꯥꯞꯄ ꯏꯔꯅꯤ ꯀꯩꯅꯣ
ꯀꯃꯥꯏꯅ ꯈꯣꯡꯅ ꯍꯪꯉꯛꯇꯣꯏꯅꯣ
ꯀꯩꯅꯣ ꯅꯪ ꯂꯣꯟ ꯂꯣꯟ ꯇꯥ ꯍꯥꯏꯁꯤꯕꯣ
ꯍꯥꯏꯕꯗꯤ ꯑꯔꯤꯕꯒꯤ ꯑꯩꯈꯣꯏꯅ ꯑꯉꯟꯕ ꯃꯌꯥꯏ ꯑꯅꯧꯕ ꯍꯥꯏꯕꯁꯦ ꯑꯁꯤꯗꯤ ꯆꯞ ꯃꯥꯟꯅꯔꯒ ꯂꯣꯟꯗꯗꯤ ꯑꯔꯤꯕꯒꯤ ꯃꯔꯣꯟꯗ ꯑꯃ ꯍꯥꯏꯔꯤꯕꯗꯣ ꯈꯪꯕ꯭ꯔꯥ ꯀꯔꯤ ꯀꯥꯟꯗ ꯍꯥꯏꯕꯒ ꯑꯁ ꯈꯪꯗꯦ ꯑꯃ ꯂꯩꯕꯅꯤꯅꯦ ꯑꯥ ꯑꯥ ꯑꯥ ꯑꯥ ꯑꯗꯨ ꯍꯥꯞꯇꯣꯏꯔꯣ
ꯈꯪꯗꯦꯔ ꯑꯗꯣ ꯑꯗꯨ ꯍꯥꯞꯇ꯭ꯔꯁꯨ ꯑꯔꯤꯕ ꯅꯠꯇꯦ ꯑꯉꯟꯕ ꯃꯌꯥꯏ ꯑꯅꯧꯕꯅ ꯑꯗꯨꯝ ꯏꯁꯨ ꯌꯥꯔꯕꯅꯤꯅ
ꯑꯗꯨ ꯌꯥꯔꯗꯤ ꯐꯅꯤ ꯑꯗꯨꯗꯣ ꯑꯩ ꯍꯦꯛꯇ ꯀꯥꯎꯊꯣꯛꯏꯅꯤ
ꯀꯣꯏꯁꯟꯗ ꯀꯣꯏꯁꯟꯗ ꯍꯪꯉꯛꯄꯒꯤ ꯃꯈꯥ ꯄꯣꯂ ꯑꯩꯅ
ꯎꯝ
ꯑꯁ ꯀꯩꯅꯣꯁꯨ ꯄꯥꯗꯣꯔꯁꯦ ꯑꯩꯈꯣꯏꯁꯨ ꯃꯇꯝ ꯈꯥꯏꯕ ꯏꯁꯀꯣꯂꯔ ꯃꯔꯤꯅ ꯃꯇꯝ ꯈꯥꯏꯕꯗꯣ ꯑꯗꯨꯗꯨ ꯄꯥꯗꯣꯏꯖꯥꯠꯂꯣ
ꯑꯦ ꯀꯅꯥ ꯀꯅꯥꯅꯣ ꯑꯗꯨ ꯑꯣꯏꯈꯤꯕꯗꯣ
ꯀꯥꯎꯅ ꯄꯥꯖ ꯅꯤꯡꯊꯧ ꯈꯣꯡꯖꯝ ꯈꯦꯜꯆꯟꯗ꯭ꯔ
ꯖꯜ ꯖꯤꯠ ꯀꯥꯏꯅ ꯌꯥꯎꯈꯤꯕꯗꯨꯅ ꯀꯩ ꯃꯇꯥꯡꯒꯤꯅꯣ
ꯑꯗꯨꯗꯅꯤ
ꯑꯗꯨꯗꯣ ꯑꯗꯨꯗꯣ ꯑꯅꯧꯕꯔꯣ
ꯅꯠꯇꯦꯍꯦ ꯃꯣꯏꯅ ꯈꯥꯏꯔꯝꯃꯦ ꯍꯥꯏꯕ ꯃꯇꯝꯗꯣ
ꯑꯗꯨꯣ ꯍꯪꯉꯂꯛꯇꯣꯏꯖꯥꯠꯂꯥ ꯃꯇꯝ ꯈꯥꯏꯕꯒꯤꯗꯣ ꯇꯥꯛꯈꯤꯗꯥꯏꯅꯦ
ꯎꯝ ꯇꯥꯛꯑꯦ
ꯍꯪꯉꯛꯇꯧ ꯌꯥꯝ ꯃꯥꯜꯂꯦ ꯑꯩꯗꯤ
ꯏꯟꯇꯔꯅꯦꯜꯗ ꯍꯪꯒꯦꯒꯨꯝꯁꯨ ꯇꯧꯕꯅꯤ
ꯑꯗꯨꯗꯤ ꯍꯪꯉꯛꯇꯧꯗꯤ ꯃꯥꯟꯗ꯭ꯔꯦ ꯑꯗꯨꯗ ꯍꯪꯕꯁꯦ ꯍꯪꯒꯟꯗꯗꯥꯏꯅꯦ
ꯈꯪꯗꯦꯅ ꯑꯩꯗꯤ ꯑꯗꯨꯝ ꯄꯥꯖꯔꯦ ꯑꯗꯣ ꯍꯧꯖꯤꯛꯀꯤꯗꯨꯕꯨꯗꯤ ꯄꯥꯗ꯭ꯔꯦ
ꯑꯁ ꯀꯔꯝꯕ ꯃꯑꯣꯡꯗ ꯍꯪꯉꯛꯇꯣꯏꯅꯣ ꯑꯩ ꯃꯊꯥꯏ ꯌꯥꯝ ꯁꯥꯒꯠꯂꯛꯑꯦꯗ ꯃꯤꯗꯤ ꯅꯍꯥꯟ ꯈꯔꯗꯤ ꯏꯂꯥꯡ ꯂꯥꯡꯅꯤ ꯍꯧꯖꯤꯛꯇꯤ ꯆꯦꯛ ꯄꯣꯛꯀ ꯂꯥꯎ ꯂꯦꯛꯁꯦ ꯂꯣꯏ ꯄꯥꯟꯅꯈ꯭ꯔꯕ ꯈꯪꯗꯦ
ꯏ ꯄꯥꯗꯗꯤꯌꯦ ꯍꯪꯆꯤꯗꯤ ꯀꯛ ꯂꯥꯛꯑꯦ ꯍꯌꯦꯡ ꯈꯛ ꯄ ꯉꯥꯏꯁꯜꯂꯛꯑꯦ
ꯃꯥꯅꯦ ꯍꯪꯆꯤꯠꯇꯅꯦ ꯑꯩꯈꯣꯏꯁꯦ ꯄꯨꯡ ꯇꯔꯥꯃꯥꯊꯣꯏꯗꯩꯔ ꯑꯦꯛꯖꯥꯝꯁꯦ
ꯃꯥꯜ
ꯅꯍꯥꯟꯈꯩꯗꯤ ꯄꯨꯡ ꯅꯍꯥꯟꯈꯩꯗꯤ ꯄꯨꯡ ꯇꯔꯥꯗꯩꯅꯤꯀꯣ ꯍꯧꯕꯗ
ꯇꯔꯥꯃꯥꯊꯣꯏꯗꯩꯅꯦꯍꯦ
ꯐꯥꯔꯁꯀꯤꯖꯣ ꯇꯔꯥꯗꯅꯤꯗ ꯍꯧꯈꯤꯕꯗ
ꯇꯔꯥꯃꯥꯊꯣꯏ ꯃꯥꯜꯂꯤꯗ ꯀꯥꯎꯎꯔꯦꯅ ꯑꯩꯗꯣ ꯕꯁꯇ ꯂꯥꯛꯑꯒ ꯐꯅ ꯀꯨꯏꯅ ꯀꯨꯏꯅ ꯐꯝꯃ ꯂꯩ ꯑꯗꯨꯗ ꯇꯔꯥꯃꯥꯊꯣꯏꯃꯨꯛ ꯃꯥꯦ
ꯅꯪꯅ ꯂꯥꯛꯄꯗꯨꯅ ꯄꯨꯡ ꯃꯥꯄꯟ ꯇꯥꯗ꯭ꯔꯤꯉꯩꯗ ꯌꯧꯔꯛꯄ ꯑꯗꯨ ꯄꯨꯡ ꯀꯩꯅꯣ ꯍꯦꯟꯅ ꯉꯥꯏ ꯇꯣꯏꯅꯦ ꯄꯨꯡꯈꯥꯏꯃꯨꯛ ꯍꯦꯟꯅ ꯉꯥꯏꯕꯅꯦ ꯄꯨꯡ ꯇꯔꯥꯃꯥꯊꯣꯏꯗꯒꯤ ꯑꯣꯏꯈꯤꯗ ꯑꯣꯏꯈꯤꯗꯧꯅ ꯇꯧꯅꯦ ꯑꯁ ꯑꯩ ꯃꯊ ꯌꯥꯝ ꯁꯥꯔꯛꯑꯦ ꯅꯪ ꯀꯥꯡꯒꯤ ꯂꯥꯏꯐꯝ ꯆꯠꯇꯣꯏꯔꯥ
ꯆꯠꯂꯣꯏ
ꯆꯆ ꯅꯒꯔ ꯑꯝꯇ ꯐꯪꯗ꯭ꯔꯦ ꯌꯦꯉꯣ
ꯎꯝ ꯀꯦꯟꯁꯨ ꯃꯊꯥ ꯁꯤꯅ ꯁꯥꯔꯛꯀꯅꯤ ꯈꯪꯉꯦ
ꯀꯩꯕ
ꯀꯦꯟꯁꯨ ꯃꯊꯥ ꯁꯥꯔꯛꯀꯅꯤ ꯈꯪꯉꯦꯕ
ꯀꯥꯡꯒꯤꯁꯨ ꯃꯊꯥ ꯁꯥꯔꯛꯀꯅꯤꯌꯦ
ꯀꯂꯦꯟ ꯖꯨ ꯍꯥꯏꯕ ꯃꯊꯪꯒꯤ ꯀꯥꯡꯗꯣ ꯑꯗꯨꯁꯨ ꯑꯦꯛꯖꯥꯝ ꯃꯅꯨꯡꯅꯤꯗꯅ
ꯃꯥꯅꯦ ꯑꯗꯨꯃꯥꯏꯅꯗꯤ ꯇꯥꯏ ꯍꯥꯏꯈꯤꯕꯅꯦ ꯑꯗꯨꯣ ꯗꯦꯠꯇꯤ ꯄꯨꯔꯥ ꯆꯥꯎꯔꯥꯛꯄ ꯈꯪꯗꯦ
ꯗꯦꯠ ꯇ꯭ꯋꯦꯟꯤ ꯐꯣꯔ
ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯁꯤꯛꯁ ꯇ꯭ꯋꯦꯟꯇꯤ ꯁꯚꯦꯟ ꯑꯦ ꯑꯗꯨꯗꯤ ꯑꯣꯛ ꯃꯅꯨꯡ ꯅꯠꯇ꯭ꯔꯣ
ꯈꯪꯗꯦ ꯇ꯭ꯋꯦꯟꯇꯤ ꯐꯣꯔꯗꯒꯤ ꯑꯦꯛꯖꯥꯝ ꯇꯥꯕ꯭ꯔꯥ
ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯇ꯭ꯋꯦꯟꯃꯤꯠ ꯇꯥꯦ ꯅꯨꯠ ꯑꯔꯣꯏꯕꯩꯗꯨꯗꯤ ꯅꯨꯃꯤꯠ ꯍꯨꯝꯅꯤ ꯂꯩꯕꯅꯦꯕ ꯍꯨꯝꯅꯤꯒꯤꯨꯝ ꯁꯨꯇꯤꯒꯤ ꯑꯍꯥꯟꯕꯗꯣ
ꯎꯝ
ꯑꯗꯨ ꯇꯥꯏ
ꯎꯝ
ꯑꯗꯨꯗꯤ ꯈꯣꯏꯔꯝꯕ ꯌꯥꯕꯒꯤ ꯆꯥꯡꯁ ꯑꯃꯗꯤ ꯂꯩ ꯑꯌꯨꯛ ꯉꯟꯇꯥꯗ ꯈꯣꯏꯔꯝ ꯊꯣꯛꯣꯛꯎꯕ
ꯑꯩꯗꯤ ꯌꯥꯔꯔꯣꯏ ꯌꯨꯝ ꯀꯨꯝꯃꯨꯔꯒꯥ ꯐꯤꯔꯣꯜ ꯂꯧꯗ꯭ꯔꯗꯤ ꯐꯤꯔꯣꯜ ꯑꯃꯝꯐꯛ ꯂꯩꯇꯦ ꯑꯗꯨꯅ ꯌꯨꯝꯁꯨ ꯀꯨꯝꯃꯔꯣꯏ
ꯑꯩ ꯁꯤꯗꯩ ꯇꯧꯔꯛꯀꯦ ꯁꯤꯗꯩ ꯁꯦꯠꯂꯒ ꯆꯠꯂꯁꯤ ꯀꯩꯅꯣ
ꯑꯁ ꯑꯝꯇ ꯈꯟ ꯅꯥꯈꯤꯁꯦ ꯑꯔꯤꯕꯒꯤ ꯂꯥꯏꯔꯤꯛꯇꯣ ꯑꯝꯇ ꯄꯥꯗ꯭ꯔꯤꯕꯅꯤ
ꯑ
ꯎꯝ ꯅꯨꯃꯤꯠ ꯍꯨꯝꯅꯤꯗꯨꯗꯅꯤ ꯄ ꯐꯨꯒꯠꯇꯣꯏꯦ
ꯀꯩꯅꯣꯅꯦ ꯑꯩꯅ ꯍꯥꯏꯁꯤꯗꯤ ꯑꯀꯣꯟꯕꯒꯤꯗꯨꯗꯤ ꯃꯃꯤꯡ ꯄꯤꯔꯗꯣꯏꯗꯨꯗꯤ ꯄꯥꯔꯒ ꯑꯗꯨꯅꯤ ꯏꯗꯣꯏꯁꯦ
ꯑꯗꯣ ꯑꯩꯗꯤ ꯄꯥꯗ꯭ꯔꯤꯌꯦꯦ ꯂꯥꯏꯔꯤꯛꯇꯣ ꯂꯩꯔꯛꯄꯗꯤ ꯐꯥꯛꯇ ꯐꯥꯛꯇꯣꯛꯇꯕꯕꯨꯥꯎ ꯌꯥꯎꯋꯦ
ꯀꯩꯅꯣꯒ ꯏꯟꯇꯔꯅꯦꯠ ꯑꯦꯛꯖꯥꯝꯒꯤ ꯄꯥꯟꯊꯣꯏꯕꯤ ꯈꯣꯡꯒꯨꯜ ꯀꯩꯀꯥ ꯇꯧꯈꯦꯗꯨꯗꯤ
ꯑꯁ ꯑꯗꯨꯗꯤ ꯀꯣꯏꯁꯟ ꯍꯥꯏꯗꯣꯛ ꯑꯣꯏ ꯑꯗꯨꯗꯤ ꯁꯥꯔꯅ
ꯍꯥꯏꯗꯣꯛꯑꯦ ꯑꯗꯨ ꯅꯪ ꯀꯣꯏꯁꯟ ꯍꯥꯏꯗꯣꯛꯈꯤꯕ꯭ꯔꯥꯅꯦ
ꯍꯥꯢꯗꯣꯛ ꯑꯦ ꯍꯦ ꯀꯣꯏꯁꯟ ꯑꯅꯤ ꯄꯤꯔꯒ ꯑꯅꯤ ꯑꯅꯤ ꯄꯤꯔꯒ ꯁꯤꯗꯩ ꯍꯪꯀꯅꯤ ꯍꯪꯀꯅꯤꯅ ꯑꯣꯔ ꯆꯠꯂꯒꯅ ꯍꯥꯏꯗꯣꯏꯗꯨꯗꯤ
ꯍꯥꯏꯗꯣꯛꯄ ꯍꯥꯏꯁꯦ ꯗꯥꯏꯔꯦꯛꯄꯨꯗꯤ ꯌꯥꯎꯔꯛꯈꯤꯗꯕꯅꯤꯀꯣ ꯎꯝ ꯑꯃꯕꯨꯗꯤ ꯃꯥꯟꯅꯈꯤꯒꯨꯝ ꯇꯧꯕ
ꯍꯥꯏꯐꯦꯠ ꯃꯥꯟꯅꯕꯗ ꯏꯒꯨꯝ ꯇꯧꯕꯅꯤ
ꯎꯝ
ꯑꯗꯣ ꯂꯥꯏꯔꯤꯛ ꯄꯥꯕ ꯐꯪꯉꯣꯏꯗꯕꯗꯤ ꯅꯠꯇꯦ ꯑꯌꯨꯛꯇ ꯈꯣꯏꯔꯝꯗꯣꯏꯅꯤꯅ
ꯀꯥꯜ ꯂꯩ ꯑꯌꯨꯛ ꯕꯤꯠ ꯂꯩꯇꯦ ꯀꯥꯡ ꯃꯇꯝꯗ ꯀꯈꯣꯏ ꯅꯤꯡꯉꯣꯏ ꯋꯥꯠꯏ
ꯑꯌꯨꯛꯇꯅꯤꯅꯦ ꯐꯔꯤꯁꯦ ꯈꯣꯏꯔꯝꯕ ꯃꯤ ꯑꯌꯨꯛꯇ ꯈꯣꯏꯔꯝꯂꯣ ꯍꯥꯏꯅ ꯌꯥꯏꯔꯤꯈꯩ ꯉꯝꯅꯗꯕꯩ ꯇꯧꯕꯅꯤ
ꯑꯩꯗꯤ ꯆꯤꯡꯕꯗꯣ ꯌꯦꯡꯅꯤꯡꯕꯩ ꯋꯥꯅꯤꯍꯦ
ꯀꯩꯀꯥ ꯆꯥꯗ꯭ꯔꯤꯉꯩꯗ ꯈꯣꯏꯔꯝꯍꯧꯕꯁꯦ ꯑꯩꯈꯣꯏꯒꯤ ꯃꯍꯥꯗꯦꯕ ꯑꯩꯈꯣꯏ ꯃꯊꯛꯇ ꯈꯣꯏꯔꯝꯕꯗꯨꯨ ꯈꯪꯕ꯭ꯔꯥ ꯕꯣꯔ ꯐꯕ ꯅꯨꯃꯤꯠꯇꯗꯤ ꯑꯌꯨꯛ ꯉꯟꯅ ꯑꯗꯨꯝ ꯈꯔꯝꯃꯤ ꯑꯌꯕꯨꯨꯛꯇ ꯈꯣꯏꯔꯝꯕꯁꯤꯅ ꯐꯩ ꯍꯥꯏ ꯆꯥꯛ ꯏꯁ ꯀꯩꯀꯥ ꯆꯥꯗ꯭ꯔꯤꯉꯩꯗ ꯍꯥꯏꯕꯗꯤ ꯈꯣꯏꯔꯝꯕꯗꯣ
ꯀꯔꯝꯕꯥ ꯃꯍꯥꯗꯦꯕꯅꯣ
ꯑꯩꯈꯣꯏ ꯊꯥꯡꯒꯗ ꯂꯩꯕꯅꯦ
ꯎꯝ
ꯑꯩꯈꯣꯏꯗ ꯆꯠꯂꯗꯤ ꯂꯥꯏ ꯈꯨꯏꯔꯝꯕ ꯄꯨꯒꯦ ꯑꯩꯈꯣꯏꯕꯨꯗꯤ ꯅꯣꯡꯃꯥꯏꯖꯤꯡ ꯈꯨꯗꯤꯡꯒꯤ ꯑꯗꯨꯝ ꯀꯥꯏꯑꯕ
ꯑꯣ
ꯃꯣꯏꯒꯤ ꯄ꯭ꯔꯁꯤꯗꯦꯟ ꯍꯥꯏꯕ꯭ꯔꯥ ꯀꯩꯅꯣ ꯑꯗꯨ ꯑꯣꯏ ꯍꯥꯏꯕꯅꯦ ꯑꯩꯈꯣꯏ ꯄꯨꯗꯣ ꯑꯗꯨꯝ ꯃꯤ ꯑꯔꯥꯞ ꯑꯔꯥꯞꯄꯗꯒꯤ ꯈꯣꯏꯔꯝꯕ ꯂꯥꯛꯑꯦ ꯄꯣꯠ ꯆꯩ ꯀꯩꯀꯥ ꯀꯠꯂꯒ ꯍꯥꯏꯕꯗꯤ ꯑꯉꯥꯡ ꯌꯥꯎꯗꯕ ꯑꯗꯒꯤ ꯀꯩꯀꯥ ꯑꯃ ꯗꯁꯥ ꯀꯩꯀꯥ ꯀꯩꯅꯣ ꯇꯧꯕꯁꯦ ꯑꯗꯨꯝ